ꯍꯜꯂꯣ ꯍꯧꯒꯠꯂꯕꯣ ꯀꯗꯧꯔꯤꯒꯦ
ꯑꯥ
ꯀꯗꯧꯔꯤꯕ ꯅꯪꯗꯤ
ꯀꯩꯁꯨꯨꯝ ꯇꯧꯗꯦꯗ ꯍꯧꯒꯠꯇ꯭ꯔꯤꯗ
ꯎꯝ
ꯀꯩ ꯀꯩ ꯍꯣꯠꯅꯔꯤꯒꯦ
ꯀꯩꯝ ꯍꯣꯠꯅꯗꯦꯗ ꯎꯝ ꯕꯦꯡ ꯒꯤ ꯏꯝꯄ꯭ꯂꯣꯏ ꯑꯣꯏ
ꯑꯥ
ꯅꯪꯗꯤ
ꯕꯣ ꯕꯣꯔꯗꯤꯡꯗ ꯂꯩꯌꯦꯗ
ꯎꯝ ꯀ꯭ꯂꯥꯁ ꯀꯌꯥ ꯀꯥꯏꯅꯣ
ꯍꯨꯝ
ꯈ꯭ꯋꯥꯁ ꯀꯌꯥ ꯀꯥꯔꯤꯅꯣ
ꯎꯝ ꯀꯥꯗꯦ
ꯕꯣꯔꯗꯤꯡꯗ ꯂꯩꯕꯗꯤ ꯕꯣꯔꯗꯤꯡ ꯍꯥꯡꯉꯤꯔꯣ
ꯕꯣꯔꯤꯡ ꯇꯠ ꯂꯥꯎꯕ ꯅꯠꯇꯦ ꯅꯥꯚꯣꯗ꯭ꯌꯥꯒꯤ ꯀꯣꯆꯤꯡ ꯁꯦꯟꯇꯔꯗ ꯌꯥꯎꯔꯤꯕ
ꯑꯣ ꯄꯥꯁ ꯀꯌꯥꯅꯣ ꯑꯗꯨꯗꯤ
ꯑꯁꯤꯗ ꯀ꯭ꯂꯥꯁ ꯂꯩꯇꯦ
ꯍꯥꯏꯗꯤ ꯅꯪꯅ ꯆꯉꯛꯄꯗꯣ
ꯑꯥꯎ
ꯀ꯭ꯂꯥꯁ ꯀꯌꯥꯗꯒꯤ ꯆꯪꯉꯛꯀꯦ ꯍꯥꯏꯕ
ꯑꯣꯍꯣ ꯑꯩꯅ ꯆ ꯑꯩꯅ ꯆꯪꯉ ꯑꯞꯇꯔ ꯒ꯭ꯔꯦꯖꯨꯑꯦꯁꯟ ꯂꯣꯏꯔ ꯆꯪꯉꯛꯏꯅꯦꯗ
ꯎꯝ ꯀꯩ ꯂꯝꯗ ꯂꯩꯔꯤꯅꯣ ꯑꯗꯨꯗꯤ
ꯑꯊꯣꯛꯄꯝꯗ ꯂꯩꯌꯦ
ꯍꯥꯥ
ꯑꯊꯣꯛꯄꯝꯗ ꯂꯩꯌꯦ
ꯊꯧꯕꯥꯜ ꯑ ꯊꯣꯛꯄꯝ
ꯍꯥꯎ
ꯅꯣꯡ ꯇꯥꯕ꯭ꯔꯣ ꯑꯗꯨꯗ
ꯎꯝ ꯅꯣꯡꯇꯥꯗꯦ
ꯎꯝ
ꯅꯣꯡ ꯇꯥꯕ꯭ꯔꯣ ꯗꯨꯗ
ꯈꯤꯇꯪ ꯈꯤꯇꯪ ꯇꯥꯢ ꯅꯣꯏ ꯃꯤ ꯀꯌꯥ ꯂꯩꯔꯤꯅꯣ ꯕꯣꯔꯗꯤꯡ
ꯑꯈꯣꯏ ꯑꯣꯖꯥ ꯃꯔꯤ ꯂꯩ
ꯎꯝ
ꯑꯉꯥꯡꯅ ꯆꯥꯝꯃꯒ ꯀꯨꯟ ꯃꯉꯥꯔ ꯑꯣꯏꯔꯝ
ꯎꯝ ꯌꯥꯝꯃꯤꯅꯦ ꯑꯗꯨꯗꯤ
ꯎꯝ ꯁꯥꯏꯟ ꯏꯀꯅꯣꯃꯦꯗꯤꯌꯥ ꯊꯥꯗꯧꯕ ꯑꯉꯥꯡꯁꯤ ꯉꯥꯛꯇ ꯑꯣꯏꯕꯅꯤꯅ
ꯉꯁꯥꯢꯒꯤ ꯃꯤꯀꯌꯥ ꯁꯨꯔꯒꯦ
ꯆꯍꯤ ꯀꯨꯟꯃꯄꯟ
ꯑꯗꯩꯗꯤ ꯑꯗꯒꯤ ꯍꯜꯂꯦ ꯑꯩꯉꯣꯟꯗꯒꯤ ꯆꯍꯤ ꯑꯍꯣꯝ ꯍꯜꯂꯦ ꯀ ꯂꯝꯗꯩꯅꯣ ꯁꯤꯁꯇꯔꯗꯤ ꯍꯜꯂꯣ
ꯅꯣ
ꯇꯥꯗꯕ꯭ꯔꯣ ꯑꯩꯅ ꯉꯥꯡꯕꯔꯣ ꯑꯈꯣꯏ ꯃꯉꯥ
ꯅꯨꯄꯥ ꯀꯌꯥ ꯅꯨꯄꯤ ꯀꯌꯥ
ꯅꯨꯄꯥ ꯑꯍꯨꯝ ꯅꯨꯄꯤ ꯑꯅꯤ
ꯎꯝ ꯅꯅ ꯀ꯭ꯌꯥ ꯁꯨꯕ
ꯑꯩꯅ ꯂꯥꯁ ꯑꯇꯣꯝꯕ
ꯑꯣ
ꯁꯤꯁꯇꯔ ꯍꯣꯏꯒꯤꯗꯤ
ꯑꯈꯣꯏꯗꯤ ꯑꯍꯨꯝ ꯅꯨꯄꯤ ꯑꯅꯤ ꯅꯨꯄꯥ ꯑꯃ ꯑꯩꯅ ꯑꯍꯟ
ꯑꯣ ꯀꯩ ꯀꯩ ꯍꯣꯅꯔꯤꯒꯦ ꯑꯇꯩꯗꯤ
ꯑꯇꯩ ꯀꯩꯁꯨ ꯍꯣꯏꯅꯗꯦꯗ ꯃꯌꯨꯝ ꯄꯥꯟꯅꯔꯦ ꯅꯨꯄꯤ ꯊꯤꯅꯔꯦ
ꯑꯣ ꯁꯤꯁꯇꯔ ꯍꯣꯢꯒꯤ ꯂꯕꯖꯦ ꯀꯗꯥꯢꯗꯩꯅꯣ
ꯍꯎꯝ
ꯁꯤꯁꯇꯔ ꯍꯣꯢꯒꯤ ꯂꯝ ꯍꯜꯂꯣ
ꯇꯥꯢꯌꯦ
ꯁꯤꯁꯇꯔ ꯍꯣꯏꯒꯤ ꯑꯦꯗ꯭ꯔꯦꯁꯇꯣ ꯀꯩ ꯂꯝꯗꯩꯅꯣ ꯍꯥꯏꯔꯛꯑꯣ
ꯋꯥꯏꯈꯣꯡꯗꯒꯤ
ꯋꯥꯏꯈꯣꯡ ꯍꯥꯏꯔꯣ
ꯑꯥꯎ
ꯑꯣ ꯋꯥꯏꯈꯣꯡ ꯄꯨꯂꯤꯁ ꯏꯁ꯭ꯇꯦꯁꯟ ꯑꯗꯨꯋꯥꯏꯗꯒꯤꯔꯣ
ꯑꯥꯎ
ꯑꯣ
ꯈꯪꯕ꯭ꯔꯥ ꯍꯥꯏꯁꯦ
ꯈꯪꯉꯦ ꯑꯗꯨꯝ
ꯇꯨꯃꯤꯟꯅ ꯂꯩꯔꯤꯗꯨ ꯀꯩꯗꯧꯔꯒꯦ ꯍꯥꯏꯕ
ꯀꯩꯁꯨ ꯇꯧꯗꯦꯗ ꯃꯕꯨꯡ ꯃꯄ꯭ꯋꯥꯗꯤ ꯁꯨꯅ ꯂꯩꯔꯤꯕ ꯅꯠꯇ꯭ꯔ
ꯍꯥꯥ
ꯃꯃꯥ ꯕꯕꯥꯗ ꯁꯨꯅ ꯂꯩꯔꯤꯕ ꯅꯠꯇ꯭ꯔꯕ
ꯎꯝ ꯂꯩꯔꯤ
ꯃꯣꯏꯗꯤ ꯀꯔꯤ ꯀꯔꯤ ꯍꯣꯠꯅꯔꯤꯅꯣ
ꯀꯩꯁꯨꯨ ꯍꯣꯅꯗꯦꯗ ꯌꯨꯝꯗ ꯑꯗꯨꯝ ꯂꯩꯔꯦ
ꯑꯇꯩꯗꯤ ꯀꯩꯀꯩ ꯍꯣꯠꯅꯔꯤꯕ ꯃꯌꯨꯝ ꯄꯥꯟꯅꯕ ꯌꯥꯎꯔꯕ꯭ꯔꯥ ꯅꯠ
ꯏꯆꯦ ꯑꯃꯒ ꯏꯌꯥꯝꯕ ꯑꯃꯒ ꯃꯌꯨꯝ ꯄꯥꯜꯂꯦ ꯏꯌꯥꯝꯕ ꯌꯥꯏꯃꯅ ꯔꯤꯝꯁ ꯇ ꯂꯩ
ꯎꯝꯝ ꯅꯪꯅ ꯀꯩ ꯂꯝꯗꯒꯤ
ꯋꯥꯡꯉꯨ ꯈꯪꯕ꯭ꯔꯣ
ꯍꯥꯥ
ꯋꯥꯡꯉꯨ ꯈꯪꯕ꯭ꯔꯕ ꯋꯥꯡꯉꯨ
ꯋꯥꯡꯉꯨ ꯑ ꯃꯈꯥꯒꯤ ꯃꯈꯥꯔꯣꯝꯒꯤꯗꯣ
ꯑꯥ ꯋꯥꯏꯈꯣꯡ ꯂꯣꯝꯗꯒꯤ ꯍꯥꯏꯗꯔꯒ ꯂꯩꯕꯗꯣ
ꯑ
ꯑꯗꯨꯗꯒꯤ ꯈꯤꯇꯪ ꯍꯥꯏꯒꯠꯂꯒ ꯏꯊꯥꯏ ꯍꯥꯏꯅ ꯑꯃ ꯂꯩꯕꯗꯣ ꯑꯗꯒꯤ
ꯑ ꯆꯠꯄꯗꯤ ꯆꯠꯇ꯭ꯔꯤ ꯆꯠꯄꯨꯗꯤ ꯆꯠꯇ꯭ꯔꯤ ꯃꯃꯤꯡꯕꯨꯗꯤ ꯇꯥꯔꯦ
ꯑꯣ
ꯃꯐꯝꯗꯣ ꯅꯨꯡꯉꯥꯏꯗꯧ ꯃꯥꯜꯂꯦ
ꯎꯝ ꯅꯨꯡꯉꯥꯏ
ꯃꯤ ꯀꯌꯥꯝ ꯇꯥꯒꯦ ꯑꯗꯨꯗ
ꯃꯤ ꯑꯗꯨꯝ ꯐꯖꯅ ꯇꯥꯏꯗ
ꯎꯝ ꯑꯗꯨꯗꯤ ꯄꯪꯪꯂꯥꯞ ꯂꯥꯞꯅꯗ꯭ꯔꯦꯅꯦ
ꯑ ꯂꯥꯞꯅꯗ꯭ꯔꯦ ꯏꯅꯛ ꯅꯛꯑꯦ ꯀꯛꯆꯤꯡ ꯈꯨꯅꯧꯗꯩ ꯐꯥꯎꯖꯤꯜꯂꯒꯗꯨꯝ ꯌꯥꯔꯦ
ꯎꯝ ꯑꯗꯨꯔꯣꯟꯗ ꯃꯣꯏ ꯑꯅꯝꯕ ꯗꯨꯝ ꯁꯤꯟꯐꯝꯁꯦ ꯀꯩ ꯁꯤꯟꯐꯝ ꯇꯧꯒꯦꯕ
ꯑꯣꯈꯣꯏ ꯁꯣꯝꯗꯔꯣ
ꯑꯥꯎ
ꯍꯤꯡꯒꯣꯟ ꯀꯣꯏꯕꯅ ꯑꯅꯝꯕ ꯑꯣꯏꯗ ꯂꯧꯁꯤꯡ ꯀꯩꯅꯣ ꯇꯧꯕ ꯑꯗꯒꯤ ꯍꯤꯡꯒꯣꯟ ꯀꯣꯏꯕ ꯁꯤ ꯉꯥꯛꯇꯟ
ꯑꯗꯒꯤ ꯊꯕꯛ ꯇꯧꯕꯒꯩꯅꯗꯨꯝ ꯃꯥꯒꯤ ꯃꯥꯒꯤ ꯁꯥꯔꯚꯤꯁ ꯇꯧꯖꯔꯦ ꯇꯧꯊꯕꯒꯩꯅ ꯍꯤꯡꯒꯣꯟ ꯀꯣꯏꯔꯒ ꯃꯅꯥ ꯃꯁꯤꯡ ꯊꯥꯗꯅ ꯑꯗꯨꯝ ꯀꯩꯅꯣ ꯇ
ꯎꯝ ꯅ ꯍꯧꯖꯤꯛ ꯀꯩꯗꯣꯏꯅꯣ
ꯍꯧꯖꯤꯛꯂꯣ
ꯎꯝ
ꯏꯟꯖꯥꯡ ꯁꯦꯝꯃꯤ
ꯀꯔꯤ ꯊꯣꯡꯗꯣꯏꯕ
ꯍꯋꯥꯏ ꯑꯁꯥꯡꯕꯤ ꯀꯥꯡꯍꯥꯎ ꯉꯥꯏꯒꯗꯧꯕ
ꯎꯝ ꯆꯥꯛ ꯅꯪ ꯊꯣꯡꯉꯤꯔ ꯍꯥꯏꯁꯦ
ꯑꯥ ꯑꯗꯨꯐ ꯆꯠꯄꯗꯨ ꯆꯥꯇꯣ ꯊꯦꯡꯉꯗꯤ ꯅꯨꯡꯉꯥꯏꯇꯦꯅ ꯑꯗꯨꯒꯤ
ꯀꯔꯝꯕ ꯑꯣꯐꯤꯁꯇ ꯌꯥꯔꯕ
ꯐꯤꯅꯣꯛꯄꯦ ꯑꯅ ꯃꯣꯏꯔꯥꯡꯗ
ꯑꯣ ꯄ꯭ꯔꯥꯏꯚꯦꯠꯀꯤ ꯔꯥꯏ ꯍꯥꯏꯁꯦ
ꯎꯝ ꯀꯌꯥ ꯀꯌꯥ ꯁꯥꯔꯤꯕ
ꯇ꯭ꯋꯦꯟꯇꯤ ꯐꯥꯏꯚ ꯇꯩ ꯍꯧꯏ
ꯐꯔꯦ ꯐꯔꯦ
ꯁꯤꯁꯇꯔ ꯍꯣꯏꯒꯤ ꯑꯗꯨꯒꯤꯗꯤ ꯀꯌꯥ ꯀꯌꯥ ꯁꯥꯒꯦ
ꯑꯩꯈꯣꯏ ꯇꯔꯥ ꯁꯥꯏꯗ
ꯎꯝ